ꯍ
ꯍꯜꯂꯣ
ꯇꯥꯔ
ꯍꯣꯏ ꯇꯥꯕꯤꯌꯦ ꯅꯣꯡ ꯆꯨꯕ꯭ꯔꯥ ꯑꯗꯨꯗꯁꯨ ꯅꯣꯡ ꯆꯨꯕ꯭ꯔꯣ ꯍꯜꯂꯣ
ꯑꯕꯣ
ꯅꯨꯡ ꯌꯥꯝ ꯀꯟꯅ
ꯔꯁꯞꯗ ꯐꯣ ꯇꯣ ꯇꯗ꯭ꯔꯦ
ꯀꯥꯕ꯭ꯔꯣ ꯇꯥꯗꯕ꯭ꯔꯣ ꯇꯥꯏꯀꯣ ꯅꯪꯒꯤ ꯅꯦꯠꯋꯛ ꯄ꯭ꯔꯣꯕ꯭ꯂꯦꯝ ꯂꯩꯕꯒꯤꯔꯥ ꯀꯔꯤꯔꯣ ꯈꯪꯗꯦ ꯍ ꯇꯦꯕ ꯎ ꯇꯌꯦꯦ
ꯑꯩꯁꯨ ꯋꯥ ꯉꯥꯡꯉꯨ ꯑꯩꯁꯨ ꯋꯥ ꯉꯥꯡꯗꯦ ꯕꯔ ꯐꯨꯨ
ꯑꯩꯗꯤ ꯉꯥ ꯈ ꯂꯩ ꯉꯥꯡꯗꯕꯗꯣ ꯅꯣꯡ ꯀꯟꯅ ꯆꯨꯕ ꯃꯥꯜꯂꯦ ꯀꯣ ꯍꯜꯂꯣ
ꯑ ꯇꯧ ꯇꯥꯔꯨꯕ꯭ꯔꯥ ꯇꯥ ꯖꯥ ꯆꯊꯣꯛ ꯀꯗꯔ ꯑꯗꯨꯕꯨ ꯑꯃꯗ
ꯇꯥꯏꯌꯦ ꯅꯪꯒꯤ ꯅꯈꯣꯟꯗꯣ
ꯁꯨ ꯇ
ꯅꯪꯒꯤ ꯅꯪꯒꯤ ꯈꯣꯟꯖꯦꯜꯗꯨꯣ ꯐꯖꯅ ꯇꯥꯏꯌꯦꯕ
ꯍ ꯉ ꯃꯁꯨꯁ
ꯑꯣꯏ ꯅꯪꯗꯤ ꯀꯔꯤ ꯇꯧꯕ꯭ꯔꯣ ꯍꯧꯖꯤꯛꯇꯤ ꯇꯌꯦ
ꯎꯦ
ꯇꯌꯦꯕ ꯇꯌꯦ ꯇꯌꯦ
ꯁꯨ ꯆꯞ ꯆꯥꯔꯔꯕ ꯎꯦ
ꯆꯥꯛ ꯊꯣꯡꯕ꯭ꯔꯣ
ꯇ
ꯎꯝ ꯀꯔꯤ ꯏꯟꯁꯥꯡ ꯊꯣꯡꯂꯤꯅꯣ ꯍꯧꯖꯤꯛꯁꯨ ꯇꯥꯗ꯭ꯔꯤꯕ꯭ꯔꯣ ꯑꯩꯗꯤ ꯇꯥꯏꯌꯦꯕ
ꯌꯥꯔꯣꯏ ꯕꯤꯁ ꯍꯪꯁꯨꯅꯟꯗꯗ ꯄ꯭ꯂꯥꯏ ꯄꯤꯂꯣ ꯥꯏ ꯄꯤꯂꯣ ꯑꯩꯒꯤꯦꯝ ꯀꯥꯕꯂꯤ ꯀ ꯍꯥꯏꯗ ꯑꯩꯕꯤꯁꯤ ꯈꯨꯠ ꯋꯥ ꯉ ꯂꯩꯔꯛꯑꯣ ꯑꯗꯨꯒ ꯑꯩꯅ ꯊꯣꯖꯔꯄ ꯎ ꯁꯟꯦ ꯍꯥꯗꯦ ꯌꯟ ꯑꯗꯨꯛꯇꯀꯤ
ꯆꯥꯛ ꯊꯣꯡꯕ꯭ꯔꯣ ꯌꯦꯟꯁꯥꯡ ꯊꯣꯡꯉꯔꯣ ꯗꯤ ꯑ ꯅꯪꯒꯤ ꯀꯣꯂꯦꯖ ꯂꯣꯏꯈ꯭ꯔꯕ꯭ꯔꯣ
ꯥꯒ ꯅꯥ ꯀꯅꯥ ꯂꯩꯕꯣ ꯇꯣꯠꯇꯇꯠꯇ ꯄꯥꯗ
ꯆꯥꯛ ꯊꯣꯡꯕ ꯍꯥꯎꯔꯤꯕ꯭ꯔꯣ ꯀꯔꯤ ꯌꯦꯟꯁꯥꯡ ꯊꯣꯡꯒꯦ ꯈꯜꯂꯤꯅꯣ
ꯑꯩꯅ ꯍꯪꯕꯁꯦ ꯅꯪꯁꯤꯕꯨ ꯀ꯭ꯂꯥꯛꯄꯤꯤꯔꯣ
ꯍꯜꯂꯣ
ꯍ ꯌꯥꯔ
ꯍꯧꯖꯤꯛꯐꯥꯎ ꯇꯥꯗ꯭ꯔꯤꯕ꯭ꯔꯣ
ꯇꯧꯔꯒꯕꯣ ꯆꯅ ꯆꯥꯛꯀ ꯊꯣꯡꯕꯕꯨ
ꯏ ꯊꯟꯗ ꯂꯩꯌꯦ ꯇ
ꯄ꯭ꯂꯥꯏ ꯄꯤꯕ ꯌꯥꯗꯕ꯭ꯔꯣ
ꯑꯇ ꯂꯩꯌꯦ ꯂꯥꯛ ꯇꯣꯡꯉ꯭ꯔꯦ ꯎꯝꯗ
ꯑꯥꯏꯁꯨ ꯐ꯭ꯔꯨꯝ ꯌꯦ ꯆꯂꯤꯠꯁꯨ ꯑꯦ ꯑꯗꯨ ꯊꯅ ꯑꯗꯨ ꯆꯥꯏ ꯆꯠꯄꯦ ꯆꯠ
ꯅꯪꯁꯨ ꯀꯔꯤ ꯌꯦꯟꯁꯥꯡ ꯊꯣꯡꯒꯦ ꯍꯥꯏꯅ ꯈꯜꯂꯤꯅꯣ ꯑꯩꯗꯤ ꯅꯈꯣꯏꯣꯟ ꯁꯣꯛꯇꯥ ꯇꯥꯗꯦ
ꯋꯥꯔꯀꯩ ꯊꯝꯕꯛ ꯀꯦ ꯍꯧꯖꯤꯗꯒꯤ
ꯎꯝ ꯍꯜꯂꯣ ꯍꯜꯂꯣ
ꯑꯗꯨꯁ ꯏꯕꯤꯍ ꯑꯗ ꯑꯣ ꯎ ꯑꯣꯖ
ꯅꯣꯡ ꯆꯨꯕꯅ ꯃꯅꯤꯄꯨꯔꯗꯗꯤ ꯌꯥꯗꯦ ꯁꯤꯗꯗꯤ ꯌꯥꯗꯦ ꯆꯨꯕꯅ ꯊꯕꯛꯁꯨ ꯇꯧꯕ ꯌꯥꯗꯦ ꯀꯔꯤꯁꯨ ꯇꯧꯅꯤ ꯅꯨꯡꯁꯤꯠ ꯁꯤꯠꯂ ꯂꯩꯌꯦ ꯑꯗꯨꯝ ꯃꯄꯥꯟꯁꯨ ꯊꯣꯛꯅꯤꯡꯉꯥꯏ ꯇꯜꯂꯦ ꯊꯣꯛꯁꯨ ꯊꯣꯛꯇꯦ
ꯁꯤꯗꯤ ꯍꯥꯏꯕ ꯌꯥꯗꯕ꯭ꯔꯣꯒꯤꯔꯣ ꯀꯔꯤꯒꯤꯔꯣ ꯁꯤꯗꯤ ꯈꯨꯝ ꯁꯨꯈꯨꯝ ꯈꯨꯝꯕꯤꯗꯦ
ꯍꯧꯖꯤꯛ ꯄꯥꯟꯊꯣꯛꯈ꯭ꯔꯦ
ꯕꯖꯅꯣꯁꯤ ꯁꯨ ꯌꯦꯇꯥꯗ꯭ꯔꯦ
ꯆꯤꯛ ꯃꯄꯥꯟ ꯊꯣꯛꯈ꯭ꯔꯤꯑꯦ ꯅꯪꯗꯤ ꯀꯅꯥ ꯀꯅꯥꯒ ꯂꯩꯒꯦ
ꯑꯥ ꯎꯝ ꯂꯩꯔꯦꯁꯤꯕ ꯀꯨꯃꯥꯡ ꯇꯧꯔꯅ
ꯌꯗ ꯂꯩꯕꯅꯦ
ꯁꯨꯔꯤ ꯍꯞꯇꯥꯅꯤ ꯍꯨꯝ ꯁꯨꯗꯣꯔꯦꯞ ꯄꯨꯨꯝꯖꯕ
ꯑꯁꯇꯟꯣ ꯈꯔ ꯄꯣꯠꯅꯤꯗ ꯑꯩꯁꯨ ꯏꯁꯇꯨꯗꯦꯟ ꯑꯣꯏꯔꯁꯨ ꯊꯕꯛꯇꯤ ꯈꯔ ꯈꯔ ꯇꯧꯋꯣ ꯇꯊꯔꯛꯀꯤ ꯅꯨꯡꯉꯥꯏꯕꯗꯣ ꯑꯣ ꯎ ꯎꯗ ꯑꯦꯁꯤ ꯑꯗꯔ ꯂ ꯂꯩꯒꯅꯤ ꯍꯣ ꯆꯇ ꯑꯍꯨꯝ ꯁꯨꯔꯦ ꯑꯩꯗꯤ ꯑꯍꯟꯅꯤꯗ